ꯍꯜꯂꯣ ꯇꯕꯔꯣ ꯇꯥꯢꯌꯦ ꯑꯦꯦ ꯍꯖꯨ ꯀꯩ ꯌꯦꯟꯁꯥꯡ ꯆꯥꯔꯕꯣ
ꯑꯩꯈꯣꯏ ꯉꯁꯤ ꯃꯥꯢꯔꯦꯟ ꯊꯣꯡꯕ ꯆꯥꯏ
ꯑꯣ
ꯅꯣꯏꯗꯤ
ꯑꯩꯈꯣꯏ ꯑꯩꯈꯣꯏꯁꯦ ꯑꯂꯨ ꯀꯩꯀꯩ ꯅꯣ ꯆꯥꯏ ꯑꯣ
ꯃꯇꯝ ꯃꯇꯝꯒꯤ ꯃꯊꯦꯜ ꯌꯥꯝꯕꯁꯤ ꯍꯥꯎꯕꯅꯤꯀꯣ
ꯎꯝ ꯍꯥꯎꯋꯦ ꯑꯂꯨꯒ ꯀꯩꯀꯩꯅꯣ
ꯎ
ꯏꯔꯣꯟꯕ ꯑꯗꯨꯗꯣ ꯃꯌꯥꯝ ꯆꯥꯏꯑꯦ
ꯎꯝ ꯃꯊꯦꯜ ꯌꯥꯝꯕꯗꯨꯅ ꯍꯦꯟꯅ ꯍꯥꯎꯅꯤꯍꯦ
ꯑꯩꯅ ꯉꯔꯥꯡ ꯉꯁꯥꯏ ꯀꯣꯜ ꯇꯧꯔꯛꯄ ꯅꯨꯄꯥ ꯑꯃꯗꯀꯣ ꯑꯩ ꯑꯩꯅ ꯀꯔꯤꯅꯣ ꯍꯥꯏ ꯅꯪꯁꯦ ꯈꯔ ꯃꯨꯕ꯭ꯔꯥ ꯀ ꯅꯪꯒꯤ ꯀꯂꯔꯁꯦ ꯅꯪꯒꯤ ꯀꯨꯆꯨꯁꯦ ꯀꯃꯥꯏꯅ ꯇꯧꯕ꯭ꯔꯥ ꯃꯨꯕ꯭ꯔꯥ ꯉꯧꯕ꯭ꯔꯥ ꯋꯥꯡ ꯆꯎꯕ꯭ꯔꯥ ꯍꯥꯏꯅ ꯃꯥꯅ ꯀꯣ ꯑꯩꯁꯦ ꯌꯥꯝꯅ ꯅꯦꯝꯃꯦ ꯑꯗꯨꯁꯨ ꯈꯔ ꯃꯨꯑꯦ ꯍꯥꯏꯌꯦ ꯑꯗꯨꯗ ꯑꯗꯨꯗꯤ ꯌꯥꯔꯣꯏꯗ ꯍꯥꯏꯔꯀꯥꯟꯗ ꯃꯥꯅ ꯑꯁ ꯅꯪꯒꯤꯁꯦ ꯌꯥꯗꯧ ꯃꯥꯟꯗꯦ ꯄꯩꯁꯥ ꯄꯥꯏꯔꯗꯤ ꯌꯥꯒꯗꯕ ꯃꯥꯜꯜꯂꯦ ꯀꯥꯏꯅ ꯉꯥꯡꯉꯛꯄ ꯋꯥꯅꯤꯗ
ꯄꯩꯁꯥꯅ ꯃꯔꯨꯅꯤ ꯍꯥꯏꯕ ꯌꯥꯗꯔꯣ
ꯑ ꯑꯗꯨꯅꯦ ꯑꯗꯨꯁꯨ ꯌꯥꯔꯣꯏ ꯍꯥꯏꯅ ꯉꯥꯡꯈ꯭ꯔꯕꯅꯤ ꯑꯩꯅ ꯄꯩꯁꯥ ꯄꯥꯏꯔꯒ ꯑꯃꯨꯛ ꯊꯤ ꯃꯥꯜꯂꯗꯤ ꯇꯥꯟꯕ ꯒꯣ ꯎꯝ ꯑꯗꯨꯅꯦ
ꯅꯨꯄꯥ ꯃꯥꯟꯗꯦꯕ ꯅꯦꯝꯃꯜꯂꯁꯨ ꯃꯔꯁꯨ ꯈꯔ ꯔꯥꯁꯤ ꯂꯩꯔꯗꯤ ꯐꯩ
ꯀꯩꯗꯧꯔꯤꯅꯣ ꯍꯧꯖꯤꯛꯇꯤ ꯍꯧꯖꯤꯛꯇꯤ ꯑꯗꯨꯝ ꯐ꯭ꯔꯤ ꯑꯣꯏꯕꯅꯤꯅ ꯐꯃꯨꯡꯗ ꯍꯤꯛꯄꯒ ꯑꯗꯨꯝ ꯂꯩꯔꯤꯗ ꯊꯕꯛ ꯆꯠꯅꯤꯡꯉꯥꯏꯁꯨ ꯋꯦꯗꯔꯒꯤꯁꯦ ꯋꯦꯗꯔꯁꯦ ꯈꯔ ꯅꯨꯡꯉꯥꯏꯗꯕ ꯍꯥꯏꯇꯥꯔꯦ
ꯑꯗꯨꯅꯦ ꯊꯕꯛꯒ ꯑꯝꯇ ꯇꯧꯅꯤꯡꯗꯦ ꯅꯣꯡ ꯆꯨꯕꯁꯤꯗ
ꯑꯣ
ꯎ
ꯑꯗꯨꯒꯤꯅꯦ
ꯐꯣꯜ ꯌꯦꯡꯃꯜꯂꯁꯨ ꯑꯃꯨꯛ ꯕꯣꯔꯤꯡ ꯆꯨꯕ
ꯎꯝ ꯃꯄꯥꯟ ꯊꯣꯛꯅꯤꯡꯉꯥꯏꯒꯤ ꯅꯧꯁꯤꯡꯕ ꯑꯗꯨꯅꯦ ꯊꯕꯛꯁꯨ ꯃꯌꯥꯝ ꯇꯧꯅꯤꯡꯉꯥꯏꯕꯨꯗꯤ ꯂꯩꯌꯦ
ꯅꯨꯡꯅꯅꯤꯅꯦ ꯌꯥꯗ꯭ꯔꯦꯁꯦ ꯐꯔꯛ ꯇꯥꯕ ꯋꯦꯗꯔꯅꯦꯕ
ꯎꯝ ꯑꯗꯨꯅꯦ ꯈꯪꯗ꯭꯭ꯔꯤ
ꯑ ꯎꯝ ꯐꯃꯨꯡꯗꯨ ꯀꯨꯟꯃꯜꯂꯁꯨ ꯋꯥꯏ
ꯐꯝꯕꯁꯨ ꯋꯥꯏ ꯆꯥꯠꯅꯤꯡꯉꯥꯏꯁꯨ ꯃꯐꯝ ꯂꯩꯇꯦ ꯍꯣꯏ ꯑꯗꯨꯅꯤ ꯋꯥꯕꯒꯤꯀꯣ
ꯎꯝ ꯑꯃ ꯇꯧꯁꯨ ꯋꯥꯏ ꯑꯃ ꯇꯧꯁꯨ ꯋꯥꯏ
ꯑꯩꯁꯦ ꯐꯤ ꯀꯩꯅꯣ ꯀꯩ ꯀꯅꯣ ꯐꯣꯠꯅꯤꯡꯉꯥꯏ ꯌꯥꯝ ꯂꯩꯕ ꯋꯦꯗꯔꯁꯤꯅ ꯑꯩꯅ ꯈꯔ ꯔꯦꯁ ꯇꯧꯅꯤꯡꯕ ꯍꯥꯏꯇꯥꯔꯦ ꯈꯔ ꯍꯤꯞꯄꯒ
ꯅꯣꯡ ꯃꯪꯒꯗꯤ ꯅꯨꯡꯉꯥꯏꯇꯕꯅꯦ ꯊꯕꯛ ꯇꯧꯕ
ꯀꯩ ꯍꯥꯏꯕ ꯅꯣꯡ ꯃꯪꯕ ꯅꯨꯃꯤꯠꯁꯦ ꯅꯨꯡꯉꯥꯏꯇꯅꯦꯕ ꯊꯕꯛ ꯇꯧꯕ ꯑꯗꯨꯅꯦꯕ ꯅꯣꯡꯁꯨꯨ ꯑꯗꯨꯝ ꯆꯨꯔꯒ ꯂꯩꯌꯦ ꯋꯦꯗꯔꯁꯦ ꯆꯠꯄꯅꯦꯕꯥ ꯀꯩꯅꯣ ꯑꯁꯤ ꯂꯣꯏꯔꯀꯥꯟꯗ ꯑꯩꯅ ꯗꯥꯏꯔꯦꯛ ꯀꯣꯜ ꯇꯧꯔꯛꯀꯦ ꯅꯪꯉꯣꯟꯗ ꯀꯣ
ꯑꯣ
ꯍꯧꯖꯤꯛꯁꯨ ꯑꯗꯨꯝ ꯋꯥꯔꯤꯕꯨꯗꯤ ꯁꯥꯁꯤꯕ ꯑꯦ ꯑꯩꯈꯣꯏꯒꯤꯁꯦ ꯍꯌꯦꯡꯗꯤ ꯅꯪ ꯅꯪ ꯅꯨꯄꯥꯗꯤ ꯀꯥꯏ ꯆꯠꯈ꯭ꯔꯕꯣ
ꯃꯥ ꯊꯕꯛ ꯆꯠꯈꯔ꯭ꯦꯅꯦ
ꯊꯣꯛꯆꯈ꯭ꯔꯦ ꯑꯁ ꯍꯥꯎꯁ ꯋꯥꯏꯐ ꯑꯣꯏꯕꯅꯤꯅꯀꯣ ꯅꯨꯄꯤ ꯑꯩꯈꯣꯏꯗꯤ ꯌꯥꯝ ꯅꯨꯡꯉꯥꯏꯅ ꯂꯩꯊꯣꯛꯈꯣ
ꯅꯨꯡꯉꯥꯏꯕ ꯃꯈꯜ ꯑꯃ ꯑꯋꯥꯕ ꯃꯈꯜ ꯑꯃ
ꯑꯦ ꯑꯗꯨꯅꯦ ꯄꯨꯟꯁꯤ ꯍꯥꯏꯁꯤꯁꯨ ꯅꯨꯡꯉꯥꯏ ꯕꯁꯨ ꯂꯩ ꯅꯨꯡꯉꯥꯏꯇꯕꯁꯨ ꯂꯩꯗ ꯑꯥ ꯑꯗꯨꯅꯦ ꯋꯥꯔꯤꯔꯁꯤꯀꯣ ꯍꯂꯥꯎ
ꯋꯥꯈꯜ ꯖꯥꯠ ꯖꯥꯠ ꯈꯡꯉꯦ
ꯥꯁꯦ ꯋꯥꯔꯦ ꯅꯪꯁꯦ ꯅꯕꯅꯤꯁꯦ ꯀꯩꯅꯣ ꯅꯪꯒꯤ ꯃꯄꯨꯔꯣꯏꯕ ꯊꯕꯛ ꯂꯣꯏꯀꯥꯟꯗ ꯅꯕꯥꯅꯤꯁꯦ ꯀꯥꯏꯔꯣꯝꯗ ꯍꯥꯏꯗꯤ ꯀꯩꯀꯩ ꯊꯕꯛ ꯇꯧꯅꯤ ꯈꯟꯕ ꯂꯩꯗꯅ ꯑꯗꯨꯗꯨ ꯅꯣꯏꯒꯤ ꯋꯥ ꯑꯝ ꯑꯗꯨꯕꯨꯗꯤ ꯆꯨꯝꯃꯤꯅꯦ ꯊꯣꯛꯇꯣꯛꯄ ꯃꯥꯏ ꯊꯣꯛ ꯊꯣꯛꯄ ꯂꯥꯛꯑꯅꯤꯅ ꯎꯄꯥꯏ ꯂꯩꯇꯦ ꯎꯄꯥꯏ ꯂꯩ ꯂꯩꯇ꯭ꯔꯦ ꯇꯧꯔꯤꯁꯦ ꯍꯧꯍꯧꯗꯕꯅꯤꯅ ꯑꯃꯁꯨ ꯍꯩꯇꯒꯨꯝ ꯇꯧ ꯑꯃꯁꯨ
ꯑꯃꯁꯨ ꯇꯧꯕ ꯌꯥꯗꯦ ꯑꯃꯁꯨ ꯇꯧꯕ ꯌꯥꯗꯦ ꯁꯣꯅꯣ ꯆꯨ ꯂꯩꯔꯦ
ꯑꯗꯨꯒꯤꯅꯦ
ꯅꯨꯕ꯭ꯁ ꯉꯥꯛꯇꯥ
ꯊꯥꯏꯅꯒꯤ ꯄꯨꯟꯁꯤꯒꯤ ꯋꯥꯔꯤꯁꯦ ꯀꯔꯤꯅꯣ ꯃꯇꯝꯁꯦ ꯆꯠꯄ ꯈꯪꯍꯧꯗ꯭ꯔꯦꯕ ꯅꯨꯡꯁꯤꯌꯦ ꯈꯟ ꯑꯗꯨꯝꯕꯁꯨ ꯈꯟ ꯈꯟ ꯑꯗꯨꯝ ꯈꯜꯂꯒ ꯑꯗꯨꯝ ꯅꯨꯡꯁꯤꯕ ꯐꯥꯎꯕꯀꯣ
ꯎꯝ ꯆꯍꯤꯁꯨ ꯌꯥꯝ ꯁꯤꯜꯂꯛ ꯂꯩꯔꯦ ꯈꯪꯍꯧꯗꯅ
ꯑꯗꯨꯅꯦ
ꯑꯉꯥꯡ ꯑꯣꯏꯔꯤꯀꯥꯟ ꯅꯨꯡꯁꯤꯅꯤ ꯗꯥ
ꯍꯣꯏ ꯕꯥ ꯑꯋꯥꯕꯁꯨ ꯈꯪꯗꯦꯀꯣ ꯎꯝ ꯋꯥꯕꯁꯨ ꯀꯪꯗ꯭ꯔꯦ ꯗ꯭ꯔꯦꯁ ꯑꯅꯧ ꯑꯅꯧꯕ ꯐꯅꯦꯛ ꯀ ꯀꯦ ꯅꯅꯧ ꯅꯎꯧꯕꯩꯁꯦ ꯑꯗꯨꯒ ꯍꯔꯥꯎꯔꯒ ꯑꯗꯨꯝ ꯇꯨꯝꯄꯒ ꯆꯥꯕꯒ ꯈꯛ ꯇꯧꯕꯗꯣ
ꯑꯥ
ꯑꯗꯨꯗꯨꯅ ꯑꯩ ꯌꯥꯝ ꯅꯨꯡꯉꯥꯏ ꯑꯗꯨ ꯃꯇꯝꯗꯨꯅ ꯌꯥꯝ ꯅꯨꯡꯁꯤꯌꯦ
ꯎꯝ ꯕꯔꯗꯟ ꯂꯩꯇꯦꯕ ꯑꯉꯥꯡ ꯑꯣꯏꯔꯤꯉꯩꯗꯗꯤ
ꯎꯝ
ꯑꯗꯨꯅꯦ
ꯑꯗꯨ ꯃꯇꯝꯈꯛ ꯇꯧꯅꯤꯡꯉꯦ ꯍꯥꯏꯔꯗꯤ ꯍꯥꯏꯔꯁꯨ ꯌꯥꯗꯕ ꯄꯨꯟꯁꯤꯁꯦ ꯁꯦꯝꯗ꯭ꯔꯁꯨ ꯌꯥꯗꯕ ꯑꯝ ꯑꯗꯨꯝ ꯑꯉꯥꯡ ꯑꯣꯏ ꯂꯩꯔꯤꯉꯩ ꯎꯝ ꯑꯗꯨꯅꯤꯅꯔ ꯋꯥꯕ ꯎꯝ ꯑꯗꯨꯝ ꯋꯥ ꯋꯥꯔꯒ ꯑꯗꯨꯝ ꯂꯩꯗꯧ ꯃꯥꯜꯂꯦꯅꯦ ꯑꯩꯈꯣꯏꯁꯦ ꯀꯔꯤꯅꯣ ꯍꯥꯏꯔꯗꯤ ꯊꯕꯛ ꯏꯪꯈꯥꯡꯁꯨ ꯂꯥꯟ ꯂꯩꯕꯅꯤꯅ ꯄꯪꯇꯧ ꯄꯪꯁꯨ ꯁꯨꯕꯗꯨ ꯌꯥꯗꯕ ꯀ ꯑꯗꯨ ꯃꯇꯝꯗ ꯀꯝꯄ꯭ꯌꯨꯇꯔꯒꯤ ꯃꯇꯝꯅꯤꯅ ꯌꯥꯝ ꯂꯔꯅꯦ ꯑꯄꯪꯕ ꯑꯩꯈꯣꯏꯒꯤꯗꯤ ꯊꯕꯛ ꯂꯩꯇ꯭ꯔꯦꯕ ꯎꯝ ꯅꯣꯡꯣꯡ ꯃꯥꯗꯤ ꯑ ꯀꯩꯩꯅꯣ ꯏꯁꯣꯔꯅ ꯆꯥꯟꯕꯤꯗꯨꯅ ꯂꯩꯔꯕꯝꯅꯤꯅ ꯕꯣꯔ ꯄꯤꯔꯦꯅ ꯅ ꯅꯨꯡꯁꯤ ꯑꯗꯨꯒꯤ ꯑꯁꯥꯗꯅꯦ ꯂꯩꯔꯤꯁꯦ ꯄꯨꯟꯁꯤꯁꯦ ꯌꯦꯡꯒꯗꯕꯁꯨ ꯤꯡ ꯍꯤꯡꯗ꯭ꯔꯁꯨ ꯌꯥꯗꯕ ꯁꯤꯔꯁꯨ ꯌꯥꯗꯕ
ꯑꯣ
ꯍ ꯇꯪꯈꯥꯏꯕꯨꯗꯤ ꯆꯟꯁꯤꯜꯂꯛꯇꯣꯔꯦ ꯄꯨꯟꯁꯤꯁꯦ ꯍꯣꯏ ꯑꯗꯨꯅꯤ ꯅ ꯍꯌꯦꯁꯤ ꯁꯤꯕꯁꯨꯅ ꯑ
ꯑꯗꯨꯅꯤ ꯍꯤꯡ ꯏꯟꯅꯔꯤꯉꯩꯗ ꯅꯨꯡꯁꯤ ꯆꯥꯟꯅꯅ ꯃꯤ ꯅꯨꯡꯁꯤ ꯂꯩꯕꯗꯣ ꯃꯤꯅ ꯀꯩꯅꯣ ꯑꯗꯨꯃꯥꯏꯅ ꯇꯧꯕꯗꯣ ꯐꯥꯔꯦꯗ ꯑꯗꯨꯅ
ꯍꯣꯏ
ꯅꯨꯡꯉꯥꯏꯊꯣꯛꯁꯤ ꯅꯨꯡꯁꯤ ꯆꯥꯟꯅꯅ ꯂꯩ ꯁꯤ ꯅꯅꯤꯜ ꯃꯤꯁꯤꯡꯁꯦ ꯑꯗꯨꯃꯥꯏꯅ ꯇꯧꯗ꯭ꯔꯗꯤ ꯍꯤꯡꯂꯤꯉꯩꯗ ꯅꯨꯡꯉꯥꯏꯕ ꯀꯦꯝ ꯐꯪꯉꯣꯏ
ꯎꯝ
ꯃꯤꯁꯁꯤ ꯌꯥꯝ ꯁꯥꯊꯤꯅ ꯑꯐꯕ ꯌꯥꯝ ꯂꯩꯇꯦꯅꯦ
ꯅꯁꯥ ꯃꯁꯥꯒꯤ ꯈꯟꯕ ꯖꯨꯛꯅꯤꯅꯦ
ꯑꯗꯨꯅꯤ ꯀꯩꯅꯣꯅꯦ ꯅꯪꯒꯤ ꯅꯃꯥꯟꯅꯕꯤꯁꯤꯡꯗ ꯐꯅꯤꯛꯇꯣ
ꯎꯝ
ꯅꯪꯅ ꯀꯩꯅꯣ ꯂꯧꯅꯤꯡꯕ ꯂꯩꯔꯗꯤ ꯂꯧꯔꯣ ꯑꯃꯨꯛꯁꯨ ꯍꯥꯏꯈ꯭ꯔꯣ
ꯎꯝ
ꯑꯣ ꯍꯥꯏꯕꯤ ꯑꯗꯨ ꯅꯠꯇ꯭ꯔꯕꯗꯤ ꯑꯩꯈꯣꯏꯁꯦ ꯌꯥꯔꯣꯏ ꯄꯥꯝꯃꯦ ꯐꯖꯩꯌꯦꯦ ꯍꯥꯏꯗꯤ ꯑꯗꯨꯝ ꯍꯥꯏꯔꯛꯄ ꯂꯧꯒꯦꯗꯤ ꯁꯨꯡꯍ ꯍꯥꯏꯔꯛꯇꯕ ꯑꯗꯨ
ꯃꯣꯏꯗꯣ ꯄꯥꯎꯗꯤ ꯄꯥꯝꯃꯦꯕ ꯃꯣꯏꯗ
ꯑꯥ ꯑꯠꯇ꯭ꯔꯒꯤ ꯀꯩꯩꯅ ꯑꯣꯁꯨ ꯆꯅꯤꯅꯦ ꯂꯩ ꯏꯁꯨ ꯂꯩꯥꯏꯇ ꯃꯨꯟꯕ ꯑꯝꯇ ꯂꯩꯇꯦ ꯑꯣ ꯀꯩꯅꯣꯅꯦ ꯍꯪꯈ꯭ꯔꯅꯦ ꯅꯪꯒꯤ ꯎꯝ ꯃꯄꯨꯔꯣꯏꯕꯗ ꯂꯩꯕꯤꯔꯣ ꯀꯥꯏꯅ ꯅꯤꯡꯉꯥꯏ ꯇꯧ
ꯑꯅꯦ ꯍꯦꯅꯦꯂ ꯏ꯭ꯔꯦ ꯏ
ꯑꯩꯉꯣꯟꯗ ꯗꯤꯃꯥꯟ ꯇꯧꯔ ꯂꯩꯔꯦ ꯃꯥꯅ ꯑꯁ ꯌꯥꯗꯦ ꯑꯗꯨꯗꯤ ꯀꯣ
ꯎꯝ ꯇ
ꯑꯩꯅ ꯇꯧꯒꯗ꯭ꯔꯥ ꯈꯜꯂꯒ ꯃꯥꯅ ꯑꯣꯏꯅ ꯇꯧꯔꯤꯅꯦ ꯅꯨꯡꯁꯤꯕꯒꯤꯅꯤ ꯀꯣꯏ ꯑꯗꯨꯗꯤ ꯆꯨꯝꯃꯦꯗ ꯅꯨꯡꯁꯤꯔꯑꯗꯤ ꯑꯗꯨꯝ ꯉꯥꯏ ꯇꯧꯔꯗꯕꯅꯤ ꯑꯩꯁꯨꯦ ꯑꯃꯨꯛ ꯄꯤꯗꯦꯗꯤ ꯑꯃꯨꯛ ꯅꯨꯡꯉꯥꯏꯇꯕ
ꯍꯝ
ꯊꯣꯛꯄꯨ ꯊꯣꯛꯂꯗꯤ ꯅꯨꯡꯉꯥꯏꯇ ꯅꯨꯡꯉꯥꯏꯇꯕ ꯊꯣꯛꯇꯕꯅꯤꯅꯀꯣ ꯊꯣꯛꯂꯛꯇ꯭ꯔꯕꯅꯤ ꯋꯥꯈꯜꯂꯣꯟꯁꯦ ꯀꯩꯅꯣꯝ ꯇꯧꯕꯅꯤ ꯑꯩꯈꯣꯏꯁꯦ ꯍꯣꯔꯦꯟꯁꯨ ꯕꯣꯜ ꯌꯦꯡꯉꯤ ꯑꯩꯈꯣꯏꯗꯤ ꯅꯪꯗꯤ ꯌꯦꯡꯂꯡ ꯂꯣꯏꯗ꯭ꯔꯣ
ꯆꯂꯦꯗ ꯏꯗꯤ
ꯋꯥꯕ ꯀ ꯂꯥꯛꯄꯅꯤꯅꯦ ꯎꯝ ꯊꯦꯡ ꯊꯦꯡꯁꯨ ꯂꯥꯛꯄ ꯀ ꯉꯂꯗꯤ ꯌꯦꯡꯗꯤ ꯌꯥꯔ ꯑ ꯊꯦꯡꯉꯒ ꯑꯗꯨ ꯑꯃꯨꯛꯀ ꯇꯨꯝꯃꯒ ꯍꯧꯒꯠꯂꯒ ꯌꯦꯡꯗꯣꯏꯅꯦ ꯍꯧꯖꯤ ꯍꯣꯔꯦꯟꯗꯤ
ꯎ
ꯐ ꯆꯍꯤ ꯈꯨꯗꯤꯡꯃꯛ ꯂꯥꯛꯄ ꯒꯦꯝꯁ ꯅꯠꯇꯦ ꯑꯗꯨꯅ ꯕꯣꯜ ꯍꯣꯏ ꯑꯗꯨ ꯁꯤ ꯆꯅ
ꯑꯗꯨ ꯑꯣꯏꯔꯁꯨ ꯑꯁ ꯋꯥꯏꯑꯦꯕ ꯑꯩꯈꯣꯏꯅ